ꯍꯜꯂꯣ
ꯇꯥꯕ꯭ꯔꯣ
ꯇꯥꯏꯌꯦ
ꯃꯣꯏ ꯇꯝꯃꯣ
ꯍꯥꯎꯋꯣ
ꯀꯩꯕ
ꯇꯥꯔꯕꯣ
ꯇꯥꯔꯦ ꯁꯦꯡꯅ ꯇꯥꯔꯦ ꯃꯌꯦꯛ ꯁꯦꯡꯉꯦ
ꯑꯁ ꯆꯥꯛ ꯆꯥꯔꯕꯣ ꯍꯥꯏꯔꯒꯠ
ꯑꯣ ꯇꯥꯕ꯭ꯔꯣ ꯍꯥꯏꯅ ꯇꯥꯕ
ꯐꯩꯅꯦ ꯑꯗꯨꯁꯨ
ꯅꯪꯗꯤ ꯆꯥꯛ ꯆꯥꯔꯕꯣ ꯆꯥꯗ꯭ꯔꯤ ꯑꯩꯗꯤ ꯑꯩꯁꯦ ꯆꯥꯛ ꯆꯥꯅꯤꯡꯗꯦ
ꯗꯥꯏꯇꯤꯡ ꯂꯣ
ꯀꯥꯏ ꯗꯥꯏꯠꯇꯤꯡꯅꯣ ꯗꯥꯏꯠ ꯇꯧꯗ꯭ꯔꯁꯨ ꯐꯤꯒ꯭ꯔ ꯌꯥꯝ ꯐꯔꯤ
ꯍꯦ ꯍꯦ
ꯗꯥꯏꯠꯀ ꯇꯧꯕ ꯁꯪꯗꯦ ꯑꯩꯈꯣꯏꯗꯤ
ꯐꯩ ꯐꯩ ꯀꯩꯗꯧꯔꯝꯃꯤꯕ
ꯀꯔꯤ ꯇꯧꯔꯨꯅꯤ ꯊꯕꯛ ꯇꯧꯕ ꯌꯥꯗꯕꯅꯤꯅ ꯐꯃꯨꯡꯗ ꯍꯤꯞꯄꯤꯌꯦ
ꯊꯕꯛꯕꯨꯗꯤ ꯌꯥꯝ ꯂꯩꯌꯦꯕ ꯅꯣꯡ ꯅꫭꯡ ꯇꯥꯔꯛ ꯅꯣꯡ ꯆꯨꯕꯅꯤꯅ
ꯅꯨꯡꯁꯤꯗ
ꯍꯣꯏ ꯎꯄꯥꯏ ꯂꯩꯇꯦ
ꯎꯝ ꯂꯥꯛꯅꯔꯦꯗ
ꯍꯧꯖꯤꯛꯇꯤ ꯏꯊꯟꯗꯅꯦ
ꯑꯩꯁꯨ ꯂꯩꯔꯤꯁꯤꯗꯤ
ꯅꯪꯕꯨꯗꯤ ꯂꯩꯔꯤ ꯑꯗꯨꯕꯨ
ꯎꯝ
ꯅꯪꯗꯤ ꯑꯩ ꯊꯝꯃꯣꯏꯅꯨꯡꯗ ꯑꯩ ꯊꯝꯃꯣꯏꯅꯨꯡꯗ ꯂꯩꯕꯅꯤꯅ ꯃꯁꯤꯡ ꯊꯨꯕ ꯌꯥꯗꯦ ꯊꯤꯕ ꯌꯥꯗꯦ ꯅꯪꯗꯤ ꯃꯤ ꯃꯆꯤꯟ ꯊꯤꯕ ꯌꯥꯗꯕ ꯃꯤꯅꯤ
ꯎꯝꯄꯥ ꯀꯩꯅꯣ ꯍꯧꯖꯤꯛ ꯍꯥꯏꯒꯦ ꯇꯧꯔꯝꯕꯗꯨ ꯋꯥꯗꯣ
ꯀꯩꯅꯣ
ꯀꯥꯎꯈ꯭ꯔꯃꯣ ꯑꯣꯑꯣ ꯁꯤ ꯎꯝ ꯑꯩ ꯋꯥ ꯉꯥꯡꯕꯗ ꯊꯨꯕ꯭ꯔꯥ
ꯀꯩꯅꯣ
ꯅꯠꯇꯦ ꯑꯩꯒꯤ ꯋꯥ ꯉꯥꯡꯕꯁꯦ
ꯎꯝ
ꯊꯨ ꯊꯨꯕꯔꯕ ꯈꯞꯄ꯭ꯔꯕ ꯑ ꯅꯣꯔꯃꯦꯜ ꯑꯣꯏꯀꯣ
ꯍꯣꯏ ꯀꯅꯥ ꯍꯥꯏꯒꯦ ꯊꯨꯏꯌꯦꯅ
ꯎꯝ ꯀꯅꯥꯅꯣ ꯑ ꯃꯤ ꯑꯃ ꯇꯥ ꯇꯥꯕꯗꯣ ꯊꯣꯛꯇꯕ ꯍꯥꯏꯌꯦ ꯃꯥꯅ ꯉꯔꯥꯡꯔꯣ ꯍꯥꯏꯕꯗꯣ ꯅꯗꯦ ꯀꯃꯥꯏꯅ ꯇꯧꯕꯗꯔꯗ ꯃꯩ ꯂꯥꯛꯇꯕꯁꯦ ꯊꯋꯥꯏ ꯌꯥꯝ ꯆꯥꯛ ꯏꯗ
ꯂꯥꯛꯇ꯭ꯔꯤꯕꫭ ꯍꯧꯖꯤꯛꯐꯥꯎ
ꯎꯝ ꯂꯥꯛꯇꯔꯤꯌꯦ
ꯀꯌꯥ ꯃꯨꯛꯅꯣ ꯌꯥꯝ ꯍꯦꯟꯖꯤꯟꯈ꯭ꯔꯦ ꯃꯩ ꯁꯦꯝꯕ ꯆꯠꯇ꯭ꯔꯣ
ꯍꯥꯥ
ꯃꯩ ꯁꯦꯝꯕ ꯆꯠꯄ ꯃꯤ ꯌꯥꯎꯗ꯭ꯔꫭ
ꯎꯝ ꯈꯪꯗꯦꯍꯦ ꯑꯗꯨꯒꯨꯝꯕꯗꯤ ꯑꯩ ꯑꯗꯨꯒ ꯃꯔꯤ ꯂꯩꯅꯗꯦ ꯀꯔꯤꯔꯥ ꯑꯁ ꯃꯩꯕꯨꯗꯤ ꯍꯧꯖꯤꯛꯇꯤ ꯆꯞꯄꯅꯤꯅ ꯑꯩꯠꯇꯤ ꯁꯤꯛꯁ ꯂꯩꯌꯦ ꯑꯗꯨ ꯑꯗꯨ ꯄꯥꯏꯕꯅ ꯍꯣꯔꯦꯟ ꯅꯨꯡꯗꯥꯡꯐꯧ ꯄꯥꯏꯔꯅꯤ ꯑꯩꯒꯤ ꯐꯣꯟꯁꯦ ꯃꯩ ꯈꯥꯡꯕꯅꯤ ꯌꯦꯡꯉꯣ
ꯌꯥꯝ ꯐꯩꯌꯦ ꯑꯗꯨꯗꯤ
ꯑ ꯑꯩꯈꯣꯏ ꯏꯁꯤꯡ ꯊꯛꯅꯕ ꯂꯩꯇ꯭ꯔꯦꯅ
ꯂꯧꯔꯨꯔꯣ ꯅꯠꯇ꯭ꯔꯒ ꯐꯨꯠꯂꯣ
ꯎꯝ ꯐꯠꯅꯕꯗꯨꯁꯨ ꯂꯩꯇꯕꯩꯅꯦ ꯍꯥꯏꯖꯦ ꯑꯩꯁꯨ ꯉꯔꯥꯡꯗꯣ ꯉꯁ ꯉ ꯉ ꯉꯔꯥꯡ ꯖꯥꯔꯗꯣ ꯑꯃꯈꯛ ꯂꯩꯔꯦ ꯍꯥꯏ__ ꯀꯥꯎꯕ ꯑꯗꯨ ꯅꯨꯡꯗꯥꯡ ꯋꯥꯏꯔꯝꯗ ꯍꯥꯏꯔꯨꯕ ꯑꯗꯨꯒꯤ ꯉꯁꯤꯗꯣ ꯏꯁꯤꯡ ꯂꯥꯛꯄꯤꯌꯣ ꯍꯥꯏꯔꯒ ꯉꯁꯤꯗꯤ ꯌꯥꯔꯔꯣꯏ ꯑ ꯑꯁꯣꯝ ꯀꯩꯅꯣꯗ ꯂꯣꯏꯅ ꯄꯤꯈ꯭ꯔꯅꯤ ꯈꯣꯠꯅꯤꯅ ꯍꯥꯏ ꯍꯧꯖꯤꯛ ꯖꯥꯔ ꯑꯃꯁꯦ ꯍꯣꯔꯦꯟ ꯅꯨꯡꯗꯥꯡꯐꯥꯎ ꯊꯛꯇꯣꯔꯤꯕ ꯍꯌꯦꯡ ꯑꯌꯨꯛ ꯐꯥꯎ
ꯌꯥꯏꯑꯦꯅ ꯑꯗꯨꯗꯤ
ꯎꯝ
ꯅꯪꯁꯨ ꯂꯩꯕ ꯆꯠꯄ ꯌꯥꯏꯌꯦꯅ ꯒꯥꯔꯤ ꯂꯩꯏꯗꯨꯗꯤ
ꯁꯦ ꯑꯥ ꯄꯨꯂꯞ ꯂꯧꯕꯅꯦ ꯍꯣꯜꯁꯦꯜ ꯑꯩꯈꯣꯏ ꯂꯧꯔꯤꯁꯦ ꯕꯨꯠ__ ꯖꯥꯔ ꯊꯥꯔꯇꯤꯟ ꯐꯣꯔꯇꯤꯟ ꯁꯝꯊꯤꯡ ꯑꯣꯏꯔꯝꯅꯤ
ꯌꯥꯝꯃꯤꯅ ꯑꯗꯨꯗꯤ
ꯎꯝ ꯑꯗꯨ ꯏꯁꯤꯡꯗꯨꯅ ꯍꯞꯇꯥ ꯑꯅꯤ ꯐꯥꯎ ꯆꯠꯄ ꯌꯥꯎꯗꯦ
ꯍꯦꯟꯃꯜꯂꯤꯍꯦ ꯑꯗꯨꯗꯤ ꯆꯥꯛ ꯆꯥꯗꯕꯤꯗ ꯏꯁꯤꯡ ꯊꯛꯑ ꯂꯩꯔꯕꯣ ꯅꯣꯏꯁꯦ ꯆꯥꯛꯆꯥꯗꯕꯤꯗ ꯏꯁꯤꯡꯅ ꯍꯤꯡꯉꯤꯔꯣ
ꯉꯁꯤꯒꯤ ꯖꯥꯔ ꯁꯦ ꯇꯣꯏꯟꯇꯤ ꯂꯤꯇꯔꯅꯦꯗꯅ ꯑꯌꯨꯛꯇ ꯃꯤ ꯑꯃꯅ ꯅꯤꯇꯔ ꯑꯅꯤ ꯑꯅꯤ ꯊꯛꯈ꯭ꯔꯅꯤ ꯈꯪꯕ꯭ꯔꯥ
ꯍꯣꯏ ꯀꯩꯗꯧꯔꯤꯅꯣ ꯍꯧꯖꯤꯛꯇꯤ
ꯏꯁꯤꯡ ꯊꯛꯔꯝꯕ
ꯏꯁ ꯊꯥꯛꯑꯦ
ꯑꯦ ꯈꯧꯔꯥꯡꯉꯗꯤ ꯊꯛ ꯇꯥꯕꯅꯤꯅꯦꯍꯦ
ꯊꯥꯛꯑꯣ ꯊꯥꯛꯑꯣ ꯑꯩ ꯅꯪꯕꯨ ꯊꯥꯛꯀꯅꯨꯗꯤ ꯍꯥꯏꯗꯦꯗꯅ
ꯍꯥꯏꯗꯦ ꯀꯅꯥ ꯍꯥꯏ ꯍꯥꯏꯒꯦ ꯑꯁ ꯀꯣꯛ ꯉꯥꯎꯋꯤꯍꯦ
ꯃꯤꯗꯤ ꯏꯁꯤꯡ ꯌꯥꯝ ꯊꯛꯑꯗꯤ ꯀꯣꯛ ꯉꯥꯎꯕ ꯐꯩ ꯍꯥꯏꯕꯅꯦ
ꯑꯁ ꯀꯦꯝꯇ ꯀꯥꯏꯗꯒꯤ ꯋꯥꯊꯤ ꯋꯥꯔꯦꯝ ꯑꯁ ꯑꯩ ꯉꯥꯎꯔꯤꯕ ꯃꯔꯝꯗꯤ ꯈꯪꯉꯦ ꯑꯩ ꯏꯊꯟꯗ
ꯇꯨꯝꯁꯤꯠ ꯐꯥꯗꯕꯩ ꯑꯣꯏꯔꯝꯅꯤ
ꯅꯠꯇꯦ ꯅꯠꯇꯦ ꯑꯁ ꯀꯦꯝ ꯈꯟꯗꯦ ꯅꯪ ꯈꯜꯂꯤꯁꯨ ꯂꯣꯏ ꯂꯥꯜꯂꯦ
ꯑꯣ ꯑꯩ ꯈꯪꯉꯦ ꯑꯩꯅ ꯈꯜꯂꯤꯁꯦ ꯆꯨꯝꯔꯝꯅꯤ
ꯍꯩꯄꯥ ꯁꯥꯔꯨꯕꯩꯅꯤ
ꯈꯪꯉꯦ ꯈꯪꯉꯦ ꯑꯩ ꯈꯪꯈ꯭ꯔꯦ
ꯎꯝ ꯀꯣꯛ ꯆꯤꯛꯄꯗꯣ ꯀꯣꯛ ꯉꯥꯎꯔꯁꯨ ꯐꯖꯅ ꯉꯥꯎꯗꯕ ꯑꯁ ꯄꯨꯔꯥ ꯌꯨꯍꯥꯔ ꯍꯥꯏꯕꯒꯤ ꯇꯥꯏꯞꯇ ꯇꯧꯕꯗꯣ ꯑꯗꯨꯅꯦ ꯍꯧꯖꯤꯛ ꯆꯠꯂꯁꯨ ꯉꯥꯎꯌꯤꯅꯦ ꯐꯝꯃꯁꯨ
ꯇꯨꯝꯃꯣ
ꯁꯨꯃꯥꯏꯅ ꯈꯪꯔꯦ ꯑꯗꯨꯒꯨꯝꯕꯗꯨ ꯇꯧꯅꯤꯡꯗ꯭ꯔꯦ ꯑꯩꯈꯣꯏ ꯋꯥꯕꯗꯣ ꯇꯧꯔꯦ ꯑꯗꯨꯒ ꯈꯪꯗꯦꯅꯦ ꯍꯦꯛꯇ ꯌꯥꯗꯕ ꯈꯪꯗꯦ ꯑꯩꯁꯨ ꯀꯅꯥꯥ ꯀꯅꯥ ꯂꯩꯒꯦ
ꯃꯤ ꯌꯥꯝ ꯂꯩꯌꯦ ꯃꯤ ꯌꯥꯝ ꯂꯩꯌꯦ
ꯑꯦ ꯅꯪꯁꯨ ꯃꯤ ꯌꯥꯝ ꯑꯩꯈꯣꯏ ꯍꯨꯏꯅ ꯈꯕꯔ ꯁꯦꯒꯥꯏꯕꯤꯌ
ꯀꯕꯥ
ꯑꯩꯈꯣꯏ ꯍꯨꯏꯅꯀꯣ ꯈꯕꯔꯁꯦ ꯁꯦꯒꯥꯏꯕꯤꯔꯕ ꯄꯥꯗ꯭ꯔꯤꯀꯥꯟꯗ ꯊ ꯋꯥꯇ
ꯅꯪ ꯈꯕꯔ ꯄꯥꯕ꯭ꯔꯣ
ꯎꯝ
ꯃꯤꯦꯗꯤꯌꯝ ꯍꯥꯏꯅ ꯈꯕꯔꯒ ꯄꯥꯏꯀꯣ ꯑꯗꯨꯑꯣꯏꯗꯤ
ꯑꯅꯦ ꯍꯅꯨꯔꯕꯅꯤꯜ
ꯌꯥꯔꯦ ꯆꯍꯤ ꯀꯨꯟ ꯌꯎꯕ꯭ꯔꯥ ꯌꯧꯗꯕ꯭ꯔꯥ ꯈꯪꯗꯕꯅ
ꯑꯁ ꯑꯗꯨ ꯑꯗꯨꯗꯤꯅ ꯂꯩꯒꯅꯣꯍꯦ ꯏ ꯃꯣꯁꯤꯗ ꯎ ꯑꯣ
ꯑꯦ ꯍꯦ ꯍꯥꯏ ꯆꯥꯛ ꯆꯥꯈꯤꯔꯣꯏꯗ꯭ꯔꯣ
ꯆꯠꯊꯣꯛꯑꯦ ꯆꯠꯊꯣꯛꯑꯒ ꯐꯝꯅꯏꯦ ꯈꯕꯔ ꯌꯦꯡꯕꯣ
ꯍꯅ ꯑꯗꯨꯗꯤ
ꯊꯨꯕꯅꯦ ꯑꯩꯗꯤ ꯄꯥꯏꯕꯅꯤꯅꯦꯍꯦ ꯀꯔꯤꯅꯣ
ꯑꯣ
ꯌꯥꯝ ꯍꯩꯁꯤꯡꯕ ꯃꯤ ꯑꯣꯏꯔꯝꯃꯤ ꯅꯪꯁꯦ
ꯆꯂꯁꯦ
ꯌꯥꯝ ꯍꯩꯕ ꯃꯤ ꯑꯣꯏꯔꯝꯃꯦ
ꯑꯣꯕꯥꯕꯥ ꯍꯣꯔꯦꯟ ꯑꯩ ꯑꯩꯈꯣꯏ ꯑꯉꯥꯡ ꯌꯦꯡꯍꯟꯕꯤꯒꯦ
ꯇꯔꯤ
ꯑꯉꯥꯡ ꯌꯦꯡꯍꯟꯕꯤꯒꯦꯕ
ꯑꯉꯥꯡ ꯂꯥꯛꯑꯦ ꯍꯥꯏꯗꯣꯏꯔꯣ
ꯎꯝ ꯐꯨꯅꯤꯡꯕꯅꯦ ꯑꯗꯨꯒ ꯃꯌꯥꯝꯕꯗꯣ ꯑꯉꯥꯡꯗꯨꯒꯤ ꯃꯌꯥꯝꯕꯗꯣ
ꯎꯝ
ꯑꯩꯉꯣꯟꯗꯗꯤ ꯃꯥꯗꯣ ꯕꯥꯏ ꯀꯧꯕꯅꯦꯕ
ꯍꯝ
ꯑ ꯆꯍꯤ ꯆꯍꯤꯗꯣ ꯑꯍꯨꯝ ꯁꯨꯈ꯭ꯔ ꯃꯥꯜꯂꯦ ꯍꯟꯗꯛꯅ
ꯑꯗꯨꯗꯤ ꯌꯥꯝ ꯑꯉꯥꯡ ꯑꯣꯏꯔꯤꯅ
ꯑꯧ
ꯅꯣꯡꯁꯤꯅ ꯂꯦꯞꯄ ꯅꯥꯏꯗꯦ ꯀꯩꯅꯣ ꯅꯣꯡꯁꯦ ꯂꯦꯞꯅꯕ ꯑꯝꯇ ꯄ꯭ꯔꯊꯅꯥ ꯇꯧꯕꯤꯌꯨꯗ
ꯑꯝ
ꯀꯥꯗꯤ ꯁꯦꯡꯕ ꯂꯣꯏꯔꯔꯕꯣ ꯅꯪ
ꯁꯦꯡꯉꯦꯅ ꯐꯣꯟ ꯇꯧꯔꯛꯇ꯭ꯔꯤ
ꯁꯦꯡꯊꯣꯛꯈ꯭ꯔꯣ
ꯉꯝꯗꯦ ꯍꯧꯖꯤꯛ
ꯉꯝꯅꯕ ꯋꯥ ꯉꯥꯛꯇ ꯅꯪꯒꯤꯁꯦ ꯈꯪꯗ꯭ꯔꯦ
ꯉꯝꯗꯕꯩꯅꯤꯅꯦ
ꯉꯝꯗ꯭ꯔꯗꯤ ꯉꯝꯗ꯭ꯔꯦ ꯈꯪꯗ꯭ꯔꯦ
ꯑꯗꯨꯅꯦ
ꯆꯩ ꯄꯤꯒꯦ ꯑꯩꯅ ꯉꯝꯅꯕ
ꯉꯝꯕꯨ ꯉꯝꯒꯗ꯭ꯔꯥ
ꯑꯩꯁ ꯐꯨꯕꯗꯕꯨ ꯌꯥꯝ ꯂꯨꯕ ꯊꯕꯛꯛꯇꯧꯅ
ꯃꯤ ꯐꯨꯕꯗ ꯌꯥꯝ ꯂꯥꯏꯕꯅꯦ ꯂꯝ ꯍꯦꯟꯕꯕꯨꯗꯤ ꯇꯥꯛꯄꯤꯒꯗꯧꯕꯅꯤ ꯒ꯭ꯌꯥꯟ ꯇꯥꯅꯕꯀꯣ
ꯑꯥꯎ ꯏꯆꯦ
ꯎꯝ ꯆꯦꯅ ꯍꯥꯏꯕ ꯇꯥꯑꯣ ꯀꯣ
ꯎꯝ
ꯅꯪ ꯏꯃꯨꯡ ꯃꯅꯨꯡ ꯅꯪ ꯏꯃꯨꯡ ꯃꯅꯨꯡꯒꯤ ꯈꯜꯂꯒ ꯃꯤ ꯑꯃ ꯑꯣꯏꯗꯕ ꯌꯥꯗꯕꯅꯤ
ꯑ
ꯅꯠꯆꯦꯅ ꯅꯪꯒꯤ ꯅꯪꯒꯤꯗꯃꯛ ꯋꯥꯅ ꯍꯣꯠꯅꯕꯤꯔꯤꯁꯦ ꯅꯪ ꯀꯥꯎꯒꯅꯨ
ꯎꯝ ꯑꯁ ꯚꯤꯗ ꯂꯩꯇꯦꯗ ꯍꯧꯖꯤꯛꯁꯦ ꯒ꯭ꯌꯥꯟ ꯃꯦꯟ ꯇꯥꯗꯦꯗ ꯃꯤꯁꯤꯡꯁꯦ ꯐꯨꯅꯤꯡꯕꯅ ꯆꯨꯗꯦ
ꯐꯔꯦ
ꯎꯝ ꯑꯩꯈꯣꯏꯗꯤ ꯍꯣꯔꯦꯟ ꯌꯦꯟ ꯆꯥꯒꯅꯤ ꯇꯥꯥꯎꯔꯣ
ꯍꯥꯎ
ꯑꯩꯈꯣꯏꯗꯤ ꯍꯣꯔꯦꯟ ꯌꯦꯟ ꯆꯥꯒꯅꯦꯕ
ꯐꯖꯅ ꯇꯥꯔꯤ ꯇꯥꯗꯕ ꯅꯠꯇꯦ ꯅꯪ ꯈꯣꯟꯖꯦꯜ ꯅꯠꯇ꯭ꯔꯗꯤ ꯑꯇꯩ ꯇꯥꯗ꯭ꯔꯦ
ꯀꯩꯕꯥ
ꯅꯪ ꯈꯣꯟꯖꯦꯜ ꯅꯠꯇ꯭ꯔꯗꯤ ꯑꯇꯩ ꯇꯥꯗ꯭ꯔꯦ ꯑ